ꯍꯜꯂꯣ ꯑꯧ ꯑꯧ ꯑꯧ ꯇꯥꯔꯦ ꯇꯥꯔꯦ ꯑꯩꯅ ꯇꯧꯕ ꯆꯠꯇꯤꯌꯦ ꯀꯩꯒꯤꯅꯣ
ꯈꯪꯗꯦ ꯀꯔꯤꯒꯤꯔꯥ ꯑꯣ ꯌꯧꯔꯛꯇꯦ ꯑꯩꯉꯣꯟꯗ ꯎꯝ
ꯎꯝ ꯑꯩ ꯁꯨꯃꯥꯏꯅ ꯇꯧꯕꯁꯦ ꯉꯁꯤꯒꯤ ꯑꯅꯤꯔꯛ ꯏꯃꯥꯟꯅꯕꯤꯗꯁꯨ ꯇꯧꯔꯦꯕꯀꯣ ꯁꯨꯃꯥꯏꯅ ꯌꯧꯔꯛꯇꯦ ꯌꯧꯔꯛꯇꯦꯁꯦ ꯑꯗꯨꯒ ꯑꯩꯅ ꯀꯟꯇꯤꯅ꯭ꯌꯨꯗ ꯅꯝꯁꯤꯟꯕꯗꯀꯣ ꯍꯥꯏꯗꯤ ꯃꯤꯅꯤꯠ ꯇꯤ ꯆꯠꯇ꯭ꯔꯦꯗꯅ ꯃꯁꯤꯡꯗꯣ ꯑꯩꯈꯣꯏꯒꯤ ꯊꯥꯔꯇꯤ ꯂꯩꯗꯨꯕꯗꯣ ꯀꯩꯅꯣ ꯇꯧꯔꯦ ꯍꯥꯏꯕ ꯃꯤ ꯃꯁꯤꯡꯗ ꯑꯣꯏꯅ ꯍꯦꯟꯒꯠꯂꯦ ꯍꯥꯏꯕ ꯑꯗꯨ ꯄꯩꯁꯥꯗ ꯀꯩꯁꯨ ꯍꯦꯟꯒꯠꯂꯣꯏ ꯍꯥꯏꯕ
ꯑꯣ ꯑꯗꯨꯃꯥꯏꯅ ꯇꯧꯕꯅꯦ ꯑꯣ
ꯍꯣꯏ ꯑꯗꯣ ꯎꯝ ꯍꯥꯏꯑꯣ ꯑꯥꯎ
ꯅꯪꯅ ꯇꯧꯕꯒ ꯑꯩꯅ ꯇꯧꯕꯒ ꯅꯪꯅ ꯃꯤꯅ ꯇꯧꯔꯛꯄꯗ ꯔꯤꯁꯤꯞ ꯇꯧꯕꯒ ꯅꯪꯅ ꯇꯧꯕꯒ ꯃꯤꯅꯠꯇꯣ
ꯑꯥꯎ
ꯋꯥꯔꯤ ꯁꯥꯕꯒꯤꯃꯤ ꯃꯤꯅꯠꯇꯣ ꯋꯥꯟ ꯑꯩꯠꯇꯤ ꯁꯨꯈ꯭ꯔꯗꯤꯦ ꯀꯩꯁꯨ ꯀꯥꯏꯗꯦ
ꯑꯣ ꯑꯣ ꯑꯣ ꯑꯣ ꯑꯩ ꯑꯩꯒꯤꯗꯤ ꯌꯧꯗꯔꯤꯑꯦ ꯎꯝ
ꯔꯤꯁꯤꯞ ꯇꯧꯕ ꯀꯥꯟꯗ ꯂꯣꯏꯅ ꯄꯥꯕꯒꯤ ꯎꯝ
ꯑꯣ ꯍꯣꯏ ꯍꯣꯏ ꯀꯩꯗꯧꯔꯝꯃꯤꯅꯣ
ꯑ ꯁꯨꯝ ꯐꯝꯃꯝꯕꯅꯦ ꯑꯉꯥꯡꯈꯣꯏ ꯑꯉꯥꯡꯒ ꯁꯅꯔꯒ ꯑꯗꯣ ꯉꯁꯥꯏꯗꯣ ꯑꯩꯅ ꯃꯣꯏ ꯂꯧ ꯑꯥ ꯂꯧ ꯑꯥ ꯐꯧ ꯊꯥꯕꯒꯤ ꯑꯩꯈꯣꯏꯗꯣ ꯃꯣꯏꯗꯣ ꯆꯥ ꯐꯨꯠꯕ ꯀꯔꯤ ꯇꯧꯕ ꯇꯧꯕꯤꯌꯣ ꯍꯥꯏꯕꯒꯤ ꯆꯥ ꯐꯣꯠꯂꯒ ꯌꯦꯔꯨꯝ ꯐꯣꯠꯂꯒ ꯑꯃꯨꯛꯀ ꯄꯤꯊꯣꯛꯄꯤꯕꯒꯤ
ꯑꯣ ꯊꯕꯛ ꯆꯤꯜꯂꯨꯕ ꯑꯩꯅ ꯑꯩꯅ ꯍꯣꯏ ꯑꯉꯥꯡ ꯂꯩꯕꯅꯤꯅ ꯊꯕꯛ ꯆꯤꯜꯂꯝꯗꯧ ꯃꯥꯟꯕ
ꯑꯣ ꯐꯤ ꯁꯨꯕ ꯂꯣꯏꯔꯒ ꯑꯗꯨ ꯐꯣꯠꯄꯤꯌꯣ ꯑꯃꯨꯛ ꯍꯥꯏꯔꯛꯄꯒꯤ ꯑꯃꯨꯛꯒ ꯐꯨꯠꯇꯣꯛꯄꯤꯕ
ꯑꯣ ꯑꯃꯨꯛ ꯊꯤꯜꯂꯨꯢꯔ ꯅꯠꯇ꯭ꯔꯒ ꯑꯗꯨꯝ
ꯑꯥ ꯃꯣꯏ ꯀꯩꯅꯣꯅ ꯑꯃꯨꯛ ꯑꯃꯨꯛꯒ ꯑꯣꯛꯄ ꯂꯥꯛꯑꯦ ꯂꯝꯕꯤꯗ
ꯑꯣ ꯑꯣ ꯑꯣ ꯑꯣ ꯑꯩꯅꯁꯨ ꯊꯕꯛ ꯆꯤꯟꯂꯝꯗꯧ ꯃꯥꯟꯕ ꯍꯥꯏꯗꯤ ꯀꯩꯅꯣꯅꯤꯅ ꯂꯩꯁꯥꯕꯤ ꯅꯠꯇ꯭ꯔꯕꯅꯤꯅꯀꯣ ꯍꯥꯏꯗꯤ ꯌꯨꯝꯒꯤ ꯊꯕꯛ ꯏꯟꯈꯥꯡ ꯆꯤꯜꯂꯝꯗꯧ ꯃꯥꯟꯕ ꯑꯩꯁꯨ ꯑꯗꯨꯗꯨꯒꯤ ꯉꯁꯥꯏꯈꯣꯏ ꯆꯥꯛ ꯆꯥꯗ꯭ꯔꯤꯉꯩꯗꯅꯦꯕ ꯑꯩꯅ ꯑꯍꯥꯟꯕꯗ ꯃꯤꯁꯦꯁ ꯊꯔꯛꯑꯝꯕꯗꯣ ꯑꯩ ꯆꯤꯜꯂꯝꯗꯧ ꯃꯥꯜꯂꯦꯗꯅ ꯈꯜꯂ ꯀꯥꯟꯗ ꯑꯩꯁꯨ ꯌꯥꯝ ꯍꯦꯟꯅ ꯍꯥꯏꯔꯛꯇ꯭ꯔꯕ ꯑꯗꯨꯗꯨꯒꯤ ꯍꯧꯖꯤꯛꯇꯣ ꯇꯨꯝ ꯍꯧꯒꯠꯂꯛꯄꯗ ꯉꯥꯢꯔꯤꯕ ꯑꯩꯁꯨ
ꯑꯥ ꯑꯣ
ꯃꯤ ꯌꯥꯝꯃꯝꯗ꯭ꯔꯦꯗ ꯏꯆꯦꯒꯤꯗꯤ ꯅꯠꯇ꯭ꯔꯥ ꯃꯤ ꯀꯩꯁꯨ ꯀꯩꯅꯣ ꯇꯧꯗ꯭ꯔꯦ ꯌꯥꯝꯗ꯭ꯔꯦ ꯑꯗꯨꯅꯦ ꯍꯥꯢꯁꯦ ꯑꯗꯨꯝ ꯑꯗꯨꯝ ꯂꯣꯢꯁꯤꯟꯕ ꯌꯥꯔꯦ ꯉꯁꯤ
ꯍꯣꯢ ꯈꯪꯗ꯭ꯔꯦ ꯀꯃꯥꯏꯅ ꯇꯧꯗꯣꯏꯅꯣ ꯒ꯭ꯌꯥꯟ ꯇꯥꯗ꯭ꯔꯦ ꯑꯁ
ꯆꯥꯛ ꯑꯃꯨꯛ ꯊꯣꯡꯉꯗꯣꯏꯔꯣ ꯅꯨꯡꯗꯥꯡ ꯅꯨꯡꯗꯥꯡꯒꯤ
ꯑꯥ ꯍꯣꯏ ꯍꯔꯦꯟ ꯎꯝ
ꯑꯥ
ꯃꯤ ꯃꯌꯥꯝ ꯃꯣꯏ ꯃꯌꯥꯝꯒꯤꯗꯤ ꯊꯣꯡꯉꯔꯣꯏ ꯍꯥꯏꯌꯦ ꯑꯩꯒꯤ ꯑꯩ ꯏꯕꯥꯅꯤꯒꯤ ꯈꯛꯇ ꯎꯝ ꯑꯗꯨ ꯈꯛ ꯊꯣꯡꯉꯥ ꯇꯣꯛꯈ꯭ꯔꯗꯧ ꯃꯥꯜꯂꯦ ꯍ
ꯑꯣ ꯑꯣ ꯑꯣ ꯅꯨꯃꯤꯠ ꯅꯨꯃꯤꯠꯄꯨ ꯇꯥꯁꯤꯜꯂꯛꯇꯧꯔꯦ ꯅꯣꯡ ꯆꯨꯕꯅꯤꯅꯀꯣ ꯅꯨꯡꯁꯥ ꯁꯥ
ꯃꯣꯏ ꯄꯨꯟꯅꯒꯤꯗꯤ ꯉꯁꯤꯁꯦ ꯆꯥꯛ ꯌꯥꯎꯔꯔꯣꯏ ꯍꯥꯏꯌꯦ ꯑꯃꯨꯛ
ꯑꯣ ꯑꯣ ꯑꯣ ꯑꯣ ꯃꯣꯏꯗꯤ ꯑꯗꯨꯗꯤ ꯆꯥꯛꯇꯤ ꯀꯥꯏꯗ ꯀꯃꯥꯏꯅ ꯁꯤꯜꯂꯦ
ꯎꯝ ꯎꯝ ꯃꯣꯏ ꯃꯌꯨꯝ ꯌꯨꯝ ꯆꯥꯒꯗꯧ ꯃꯥꯜꯂꯦ ꯑꯩꯈꯣꯏ ꯑꯥ ꯃꯣꯏꯁꯤ ꯁꯦ ꯑꯥ ꯉꯁꯤ ꯐꯧ ꯊꯥꯕꯁꯦ ꯆꯔꯁꯀꯤ ꯑꯣꯏꯕꯒꯤꯀꯣ
ꯑꯧ ꯑꯧ
ꯃꯣꯏꯗꯣ ꯎꯝ ꯆꯥꯛ ꯏꯟꯁꯥꯡꯁꯦ ꯑꯥ ꯇꯧꯔꯔꯣꯏꯁꯦ ꯍꯥꯏꯅ ꯍꯥꯏꯅꯕꯖꯥꯠꯅꯦ ꯑꯗꯨꯒꯤ ꯆꯥ ꯈꯛ
ꯑꯣ ꯑꯣ
ꯐꯨꯠꯄꯤꯌꯣ ꯍꯥꯏꯕꯒꯤ ꯆꯥꯛ ꯈ ꯐꯨꯠꯂ ꯇꯣꯛꯈ꯭ꯔꯦ
ꯑꯣ ꯅꯨꯡꯊꯤꯟꯗ ꯀꯩꯀꯩ ꯆꯥꯕꯒꯤꯅꯤꯅꯦ
ꯎꯝ
ꯑꯇꯩ ꯑꯇꯩꯗꯗꯤ ꯆꯥꯔꯔꯣꯏ ꯕ ꯀꯞꯄꯤꯗꯣ
ꯑꯩ ꯈꯪꯗꯦ ꯉꯁꯤ ꯑꯥ ꯇꯨꯝꯈ꯭ꯔꯦ ꯃꯥ ꯑꯥ ꯇꯨꯝꯕ ꯂꯣꯏꯈ꯭ꯔꯦ ꯃꯥ
ꯍꯥꯏꯗꯕ ꯑꯃ ꯍꯧꯒꯠꯂꯤꯅꯤ ꯃꯥꯁꯨ
ꯑꯥ ꯑꯥ ꯑꯥ ꯑꯗꯨ ꯑꯗꯨ ꯇꯨꯝꯃꯤꯉꯥꯏꯗ ꯑꯃꯨꯛ ꯊꯕꯛ ꯈꯔ ꯂꯨꯁꯤꯜꯂꯝꯕ
ꯑꯣ ꯑꯗꯨꯒꯤ ꯂꯣꯏꯁꯤꯜꯂꯦ ꯌꯨꯝꯗꯣ ꯂꯣꯏꯁꯤꯜꯂꯦ ꯑꯗꯨ ꯄꯥꯃ ꯍꯧꯒꯠꯂꯒ ꯂꯣꯏꯅ ꯀꯔꯤ ꯀꯔꯤꯅꯣ ꯁꯥꯟꯅꯔꯒ ꯂꯧꯊꯣꯛꯄꯗ
ꯍꯣꯏ ꯍꯣꯏ ꯍꯣꯏ ꯑꯉꯥꯡꯅꯤꯅꯀꯣ ꯑꯗꯨꯝ ꯊꯕꯛ ꯏꯪꯈꯥꯡ ꯇꯧꯔꯤꯉꯩꯗ ꯃꯥ
ꯎꯝ ꯎꯝ ꯁꯦꯟꯅꯔꯒ ꯂꯣꯏꯅ ꯄꯪꯆꯥꯏ ꯆꯥꯏꯔꯦ ꯂꯩꯔꯦ
ꯍꯣꯏ ꯍꯣꯏ ꯑꯁ ꯑꯗꯨꯝ ꯂꯣꯏꯁꯤꯜꯂꯁꯨ ꯂꯣꯏꯁꯤꯜꯂꯁꯨ ꯌꯥꯗꯕꯅꯦ ꯌꯥꯗꯕꯅꯦ ꯂꯣꯏꯁꯤꯜꯂꯁꯨ
ꯎꯝ
ꯑꯗꯨꯝ ꯀꯩꯅꯣ ꯇꯧꯔꯀꯥꯟꯗ ꯆꯈꯥꯏ ꯃꯣꯏꯅ ꯆꯈꯥꯏꯕ ꯍꯦꯟꯖꯤꯜꯂꯛꯑꯗꯤ ꯋꯥꯏꯗꯅꯀꯣ
ꯎꯝ ꯍꯣꯏ
ꯑꯗꯨꯗꯤ ꯑꯁ ꯅꯣꯡꯖꯨ ꯀꯩꯅꯣ ꯅꯨꯡꯁꯥ ꯁꯥꯗꯦꯁꯨ ꯉꯥꯏ ꯑꯗꯨꯝ ꯁꯥꯏꯗ ꯍꯨꯃꯥꯡ ꯁꯧꯋꯦ
ꯑꯦ ꯑꯩꯈꯣꯏꯗꯗꯤ ꯑꯁ ꯅꯣꯡ ꯃꯪꯖꯒꯤ ꯍꯧꯖꯤꯛ ꯑꯃꯨꯛꯀ ꯅꯣꯡꯁꯦ ꯀꯃꯥꯏꯅꯅꯣ ꯈꯪꯗꯦ ꯉꯁꯤ ꯐꯤꯕꯨꯗꯤ ꯁꯨꯑꯦ ꯑꯗꯣ
ꯑꯥ ꯍꯣꯏ ꯀꯪꯕꯒꯤ ꯐꯤꯕꯝꯗꯣ ꯅꯥꯇꯩ ꯆꯥꯗꯦꯕ ꯋꯥꯁꯤꯡ ꯃꯦꯆꯤꯟꯗ ꯐꯖꯅ ꯀꯩꯅꯣ ꯇꯧꯕꯣꯏꯗꯤ ꯐꯕꯀꯣ
ꯍꯣꯏ ꯑꯗꯨꯒꯤ
ꯅꯣꯟꯅꯤꯅ ꯅꯣꯡ ꯆꯣꯠ ꯆꯣꯠ ꯆꯣꯠꯂꯀꯥꯟꯗ ꯑꯗꯨꯝ ꯅꯝꯁꯤꯜꯂ ꯂꯩꯕꯗꯨꯁꯨ ꯅꯨꯡꯉꯥꯏ
ꯍꯣꯏ ꯑꯗꯨꯒꯤ ꯅꯝꯊꯤꯔꯛꯀꯗ꯭ꯔꯥꯅ ꯑꯃꯨꯛ ꯁꯨꯖꯤꯜꯂꯨꯕ ꯁꯨꯖꯤꯜꯂꯨꯁꯨ ꯑꯃꯨꯛ ꯀꯪꯕ ꯅꯥꯏꯗꯕ ꯑꯁ ꯀꯃꯥꯏ ꯇꯧꯗꯣꯏꯅꯣ ꯈꯪꯗ꯭ꯔꯦ
ꯃꯊꯥ ꯑꯃ ꯑꯣꯏꯔꯦꯌꯣ ꯅꯣꯡ
ꯑꯈꯣꯏꯔꯣꯝꯗꯅ ꯅꯣꯡꯁꯦ ꯆꯨꯒꯟꯈꯤꯕ ꯃꯤ ꯑꯇꯣꯞꯄꯗ ꯆꯨꯗ꯭ꯔꯁꯨ ꯁꯤ ꯆꯨꯋꯦ
ꯍꯣꯏ ꯍꯣꯏ ꯑꯗꯨ ꯅꯣꯡꯆꯨ ꯅꯣꯡꯆꯨꯗꯔꯥꯁꯨꯀꯣ ꯂꯧꯁꯤꯡꯒꯤ ꯐꯤꯕꯝ ꯐꯠꯇꯦꯕ ꯅꯣꯡꯒꯤ ꯆꯨ ꯆꯨꯔꯤꯁꯤꯁꯨ ꯑꯗꯨꯝ ꯐꯩꯅꯦ ꯂꯧ ꯂꯧ ꯂꯧꯁꯦ ꯍꯟꯗꯛꯇꯤ ꯊꯦꯡꯉꯦꯕ ꯈꯔ ꯑꯗꯨꯝ ꯅꯣꯡ ꯆꯨꯕ ꯈꯔ ꯋꯥꯠ ꯈ꯭ꯔꯦꯕ ꯁꯥꯕꯗꯣ ꯑꯗꯨ ꯆꯨꯔꯦꯅ ꯃ ꯃꯇꯝ ꯆꯥꯗꯕꯤ ꯑꯃꯨꯛ ꯆꯨꯔꯦꯗꯅꯀꯣ
ꯍꯣꯏ ꯑꯗꯨꯃꯥꯏ ꯑꯣꯏꯌꯦ ꯑꯁ ꯅꯟ ꯏꯁꯇꯣꯞꯇꯒꯥ ꯆꯨꯨꯋꯦ ꯑꯩꯈꯣꯏ ꯍꯞꯇꯥ ꯑꯃ ꯁꯨꯔꯦ ꯅꯣꯡ ꯆꯨꯔꯛꯄ
ꯑꯁ ꯑꯗꯨꯗꯤ ꯐꯤꯔꯣꯜ ꯅꯨꯡ ꯍꯣꯏ ꯅꯣꯡ ꯆꯨꯝꯃꯜꯂꯁꯨ ꯃꯅꯥ ꯃꯁꯤꯡ ꯐꯠꯇꯕꯅꯦ ꯀꯩꯁꯨ
ꯍꯥꯏꯗꯤ ꯃꯈꯣꯡꯗꯣ ꯂꯣꯏꯅ ꯑꯥ ꯃꯈꯣꯡꯗꯣ ꯂꯣꯏꯅ ꯑꯃ ꯁꯣꯛꯆꯤꯟꯂꯛꯄꯗꯣ ꯑꯗꯨ ꯇꯧ ꯇꯧꯕꯅꯦꯕ ꯅꯨꯡꯉꯥꯏꯇꯝꯅꯦ ꯀꯨꯕꯤ ꯅꯨꯡꯕꯤ ꯀꯔꯤ ꯀꯠ
ꯑꯃꯔꯛ ꯍꯣꯏ ꯀꯣꯕꯤꯁꯨ ꯊꯥꯏꯌꯦ ꯀꯣꯕꯤꯁꯨ ꯊꯥꯕꯁꯨ ꯂꯣꯏꯗ꯭ꯔꯤ ꯅꯍꯥꯟ ꯁꯇꯔꯗꯦꯗ ꯂꯣ ꯊꯥꯕ ꯂꯣꯏꯁꯤꯟꯒꯦ ꯇꯧꯔꯒ ꯆꯠꯄ ꯅꯪꯗ꯭ꯔꯦ ꯑꯗꯨ ꯏꯔꯥꯏ ꯅꯨꯃꯤꯠ ꯈꯛ ꯆꯠꯂꯒ ꯁꯇꯔꯗꯦꯗꯒꯤ ꯂꯧ ꯆꯠꯇꯕ ꯀꯨꯏꯔꯦ ꯑꯁ
ꯑꯣ ꯂꯥꯞꯄ꯭ꯔꯣ ꯑꯗꯨꯗꯒꯤ ꯍꯥꯏꯗꯤ ꯃꯐꯝꯗꯣ ꯌꯥꯝ ꯂꯥꯞꯄ꯭ꯔꯣ
ꯌꯥꯝ ꯂꯥꯞꯄ ꯅꯠꯇꯦ ꯑꯗꯨ ꯑꯉꯥꯡ ꯌꯥꯎꯕꯒꯤ ꯅꯣꯡ ꯆꯨꯔꯗꯤ ꯑꯗꯨꯝ ꯆꯠꯇꯕ ꯑꯩꯈꯣꯏꯅ
ꯑꯣ ꯑꯣ ꯑꯣ ꯍꯣ ꯍꯣ ꯍꯣꯏ ꯀꯩꯅꯣ ꯇꯧꯕꯗꯣ ꯊꯝꯗꯣꯛ ꯊꯝꯖꯤꯟ ꯐꯔꯛ ꯇꯥꯏꯗꯅ ꯅꯣꯡ ꯅꯣꯡ ꯇꯥꯔꯛꯑꯗꯤ ꯑꯉꯥꯡ ꯌꯥꯎꯕꯅꯤꯅ ꯅꯨꯡꯉꯥꯏꯇꯦꯗꯅ ꯑꯗꯨꯝ ꯄꯨꯂꯞ ꯑꯗꯨꯝ ꯁꯨꯕꯅꯦꯕꯀꯣ
ꯍꯣꯏ ꯑꯉꯥꯡꯁꯦ ꯄꯨꯔꯒ ꯑ ꯂꯧꯁꯪꯗ ꯑꯉꯥꯡꯁꯦ ꯁꯥꯟꯅꯍꯜꯂꯒ
ꯎꯝ
ꯑꯗꯨꯒ ꯇꯨꯝꯈ꯭ꯔꯗꯤ ꯀꯥꯡꯈꯟ ꯊꯝꯃꯒ ꯇꯨꯝꯍꯟꯂꯒ ꯑꯗꯨꯝ ꯁꯨꯕ ꯇꯨ ꯂꯣꯏꯔꯗꯤ ꯑꯗꯨꯝ ꯍꯜꯂꯛꯑꯦ ꯀꯩꯅꯣ ꯇꯧꯔꯗꯤ ꯌꯥꯝ ꯐꯖꯅ ꯁꯨꯕ ꯅꯠꯇꯦ ꯑꯉꯥꯡ ꯌꯥꯎꯕꯅꯤꯅ ꯎꯄꯥꯏ ꯂꯩꯇꯦ
ꯍꯣꯏ ꯍꯣꯏ ꯍꯣꯏ ꯌꯥꯝ ꯀꯟꯅ ꯁꯨꯕꯁꯨ ꯉꯝꯄꯣꯟꯇꯦꯗ ꯍꯥꯏꯗꯤ ꯑꯉꯥꯡ ꯌꯥꯎꯕꯅꯤꯅ ꯌꯥꯝ ꯍꯦꯟꯅꯁꯨ ꯁꯨ ꯁꯨꯔꯨꯅꯨ ꯍꯦꯛ ꯍꯥꯏꯗꯤ ꯐꯠꯇꯦꯗꯅꯀꯣ ꯑꯉꯥꯡ ꯌꯥꯎꯔꯀꯥꯟꯗ ꯁꯨꯕꯗꯨꯗꯤ ꯋꯥꯏꯗꯅ ꯏꯁꯥꯗꯁꯨ ꯑꯗꯨꯅꯤ ꯆꯥꯕ ꯊꯛꯄꯗꯁꯨ ꯐꯖꯗ ꯌꯥꯄꯣꯠꯇꯦ ꯃꯣꯏ ꯁꯨ ꯊꯕꯛ ꯁꯨꯕ ꯍꯥꯏꯖꯦ ꯑꯉꯥꯡ ꯌꯥꯎꯔꯝꯅꯤꯅ
ꯍꯣꯏ ꯑꯗꯨꯒꯤ
ꯁꯥꯏꯗ ꯑꯁ ꯁꯣꯝ ꯁꯣꯝꯗꯗꯤ ꯍꯥꯏ ꯍꯥꯏꯗꯤ ꯄꯥꯛꯅ ꯂꯥꯛꯇ꯭ꯔꯕ ꯍꯥꯏꯗꯤ ꯀꯩꯅꯣ ꯃꯣꯏꯔꯥꯡꯒꯨꯝꯕ ꯀꯩꯒꯨꯝꯕꯁꯦ
ꯎꯝ ꯍꯧꯖꯤꯛꯀꯥꯟꯗꯤ ꯂꯥꯛꯇ꯭ꯔꯦ ꯄꯥꯛ ꯎꯝ ꯅꯣꯡꯃꯗꯤ ꯀꯣꯏꯕ ꯆꯠꯁꯦ ꯆꯠꯁꯦ ꯍꯥꯏꯔꯒ ꯍꯣꯏ ꯍꯥꯟꯅ ꯑꯩꯈꯣꯏ ꯀꯣꯂꯦꯖ ꯀꯥꯕ ꯀꯥꯟꯗ ꯑꯗꯨꯝ ꯑꯦꯛꯁꯀꯔꯁꯟ ꯑꯣꯏꯅ ꯆꯠꯄ ꯑꯗꯨꯃꯥꯏ ꯑꯗꯨꯒꯨꯝꯕ ꯈꯥꯛꯅꯩꯔꯦ ꯑꯗꯨ ꯅꯠꯇꯕꯗꯤ ꯀꯩꯅꯣꯗꯗꯤ ꯀꯣꯏꯗ꯭ꯔꯦ
ꯇ꯭ꯔꯦꯕ
ꯍꯣꯏ ꯅꯣꯡꯃꯗꯤ ꯐꯖꯅ ꯀꯣꯏꯁꯦ ꯍꯥꯏꯅꯔꯒ ꯑꯗꯨꯝ ꯍꯧꯖꯤꯛꯐꯥꯎ ꯀꯣꯏꯗꯕꯤ ꯑꯗꯨꯝ ꯂꯩꯔꯦ ꯏꯔꯥꯡꯁꯤꯒ ꯀꯔꯤꯁꯤꯒ ꯃꯊꯪ ꯅꯪꯅ ꯆꯄꯥꯏ
ꯍꯣꯏ ꯍꯣ ꯍꯣꯏ ꯑꯗꯨꯝ ꯀꯥꯎ ꯀꯥꯎꯒ꯭ꯔꯦꯌꯣ
ꯍꯣꯏ
ꯊꯕꯛ ꯊꯕꯛ ꯁꯨꯗ ꯌꯥꯗꯕꯅꯤꯅ ꯑꯗꯨꯝ ꯊꯕꯛ ꯂꯣꯝꯗ ꯃꯥꯏ ꯑꯣꯟꯁꯤꯟꯒꯔꯦ ꯑꯩꯈꯣꯏꯁꯨꯅꯦ ꯆꯠ ꯊꯣꯛꯇ꯭ꯔꯦꯗ ꯄꯥꯛꯅ ꯑꯩꯈꯣꯏꯁꯨ ꯍꯥꯏꯗꯤꯀꯣ ꯂꯩꯁꯥꯕꯤ ꯑꯣꯏꯔꯁꯨꯀꯣ ꯍꯥꯏꯗꯤ ꯑ ꯊ ꯌꯨꯝ ꯒꯤ ꯑꯗꯨꯝ ꯌꯨꯝꯒꯤ ꯊꯕꯛꯁꯨ ꯆꯤꯜꯂꯦ ꯑꯗꯨꯒ ꯍꯥꯏꯗꯤ ꯁꯨꯝ ꯊꯣꯛꯅꯤꯡꯕꯗꯣ ꯆꯍꯤꯖꯨ ꯗꯣ ꯍꯥꯏꯗꯤ ꯇ꯭ꯋꯦꯟꯇꯤ ꯄ꯭ꯂꯁ ꯑꯗꯨꯝ ꯑꯩ ꯇ꯭ꯋꯦꯟꯇꯤ ꯐꯥꯏꯚ ꯁꯨꯈ꯭ꯔꯦꯕꯀꯣ ꯑꯗꯨꯗꯨꯒꯤ ꯇꯟꯕ ꯍꯥꯏꯇꯥꯔꯦ ꯏꯁꯥꯗ ꯄꯩꯁꯥ ꯑꯗꯨꯝ ꯇꯥꯟꯕ ꯈꯣꯠꯄ ꯇꯥꯅꯤꯡꯉꯛꯄꯗꯣ ꯑꯗꯨꯗꯨꯒꯤ ꯗꯣ ꯃꯇꯥꯡ ꯆꯥꯀꯥꯟ ꯑꯗ ꯏꯃꯥꯟꯅꯕꯤꯁꯤꯡꯒ ꯀꯩꯀꯥ ꯊꯣꯛꯑꯦ ꯑꯩꯈꯣꯏꯁꯨ ꯑꯗꯨꯝ ꯑꯗꯨꯃꯥꯏꯅ ꯏꯝꯐꯥꯜꯗ ꯆꯠꯇꯕ ꯀꯨꯏꯔꯦꯗ ꯑꯍꯥ ꯍꯥ ꯍꯥ ꯏꯝꯐꯥꯜꯗ ꯆꯠꯇꯕ ꯀꯨꯏꯈ꯭ꯔꯦ ꯑꯩꯈꯣꯏꯁꯨ ꯍꯣꯏ ꯍꯣꯏ ꯍꯣꯏ ꯃꯥꯅꯦ ꯑꯗꯨ ꯑꯗꯨ ꯉꯥꯛꯇꯅꯦ
ꯀꯣꯏꯅꯤꯡꯉꯁꯨ ꯎꯄꯥꯏ ꯂꯩꯇꯦ ꯎꯝ
ꯃꯥꯅꯦ ꯑꯗꯨꯝ
ꯑꯍꯦ ꯍꯦ
ꯃꯥꯏ ꯃꯥꯏꯒꯤ ꯃꯇꯥꯡ ꯃꯇꯥꯡꯅꯤꯀꯣ ꯌꯥꯝ ꯄꯣꯟꯇꯦꯕ ꯍꯧꯖꯤꯛꯇꯤ ꯑꯉꯥꯡꯁꯨ ꯆꯦꯜꯂꯝꯅꯤꯅ ꯅꯠꯇ꯭ꯔꯥ ꯆꯠꯅꯤꯡꯉꯦꯅ ꯏꯇꯣꯝ ꯆꯠꯄ ꯌꯥꯄꯣꯟꯇꯦꯌꯣ
ꯍꯣꯏ ꯑꯗꯨꯅꯤ ꯑꯗꯨꯒ ꯆꯠ ꯆꯠꯀꯦ ꯍꯥꯏꯔ ꯁꯨ ꯑꯉꯥꯡꯒꯤ ꯑꯥ ꯀꯔꯤ ꯀꯔꯤ ꯐꯤꯔꯣꯜ ꯑꯦꯛꯁꯇ꯭ꯔꯥ ꯗꯥꯏꯄꯔ ꯀꯔꯤ ꯀꯔꯥ ꯄꯨꯕꯗ ꯇꯥꯟꯁꯜꯂꯛꯄꯗꯣ ꯍꯥ
ꯍꯣꯏ ꯍꯣꯏ ꯍꯣꯏ ꯍꯣꯏ ꯍꯩꯁ ꯄꯨꯔꯥ ꯆꯠꯄ ꯍꯩꯈꯤꯕ ꯑꯗꯨꯗꯩ ꯉꯥꯡꯕ ꯍꯩꯈꯤꯕ ꯈꯣꯠꯈꯤꯕꯑꯣꯏꯗꯤ ꯑꯃꯨꯛ ꯐꯕ ꯋꯥꯏꯗ ꯅ ꯏꯁꯥꯗ ꯒꯥꯔꯤꯗ ꯆꯠꯄ ꯈꯣꯠꯄ ꯍꯥꯏꯕꯁꯤꯗꯁꯨ ꯑꯉꯥꯡ ꯄꯝꯃ ꯈꯣꯠꯂ ꯆꯠ ꯄ ꯈꯣꯠꯄ ꯇꯧꯕꯁꯦ ꯌꯥꯝ ꯋꯥꯕꯅꯦꯕ
ꯑꯥ ꯍꯣꯏ ꯑꯗꯨꯒ ꯑꯁꯤꯅ ꯅꯤꯡꯉꯥꯏ ꯀꯟꯕꯒ ꯃꯤ ꯃꯃꯥꯡꯗꯁꯨ ꯒ꯭ꯌꯥꯟ ꯃꯦꯟ ꯇꯥꯗꯕꯤ ꯅꯤꯡꯉꯥꯏ ꯄꯪꯇꯧ ꯇꯧꯗꯣꯏꯅꯦ ꯍꯦ ꯍꯦ
ꯑꯍꯥ ꯏꯀꯥꯏꯕꯗꯣ ꯍꯣ ꯍꯣ ꯍꯣ ꯅꯤꯡꯉꯥꯏ ꯀꯟꯃꯟꯕꯒꯤ ꯑꯣ ꯁꯔꯩ ꯀꯟꯕ ꯍꯦꯃꯟꯕꯒꯤ
ꯍꯣꯏ
ꯃꯁꯛ ꯅꯨꯡꯁꯤꯌꯦꯕ ꯌꯥꯝꯅ ꯑꯩꯈꯣꯏꯁꯤꯗ ꯑꯉꯥꯡ ꯑꯃ ꯂꯩꯌꯦꯕꯀꯣ ꯑꯩꯈꯣꯏꯒꯤ ꯀꯩꯅꯣꯅꯦ ꯑꯥ ꯀꯥ ꯃꯃꯥꯗꯣ ꯑꯗꯨꯝ ꯀꯕꯨꯏ ꯑꯣꯏꯌꯦꯕꯀꯣ ꯑꯗꯨꯒ ꯃꯥ ꯃꯄꯥꯅ ꯀꯩꯅꯣꯅꯦ ꯃꯩꯇꯩꯅꯦꯕꯀꯣ ꯃꯁꯛꯇꯣ ꯍꯥꯏꯐꯦꯠ ꯃꯥꯟꯅꯒꯦ ꯇꯧꯋꯦꯕ ꯃꯥꯅ ꯑꯃꯨꯛ ꯅꯨꯄꯥ ꯑꯣꯏꯌꯦꯕꯀꯣ ꯈꯪꯕ꯭ꯔꯥ ꯍꯧꯖꯤꯛ ꯒꯤꯗꯨꯅ ꯃꯝ ꯀꯩꯅꯣ ꯇꯧꯔꯀꯥꯟ ꯅꯣꯛꯄꯗꯣ ꯃꯥꯟꯅꯕ ꯃꯤ ꯃꯤꯛꯁ ꯑꯣꯏꯕꯒꯤ ꯑꯗꯨꯝ ꯅꯨꯡꯁꯤꯕꯗꯣ ꯑꯗꯨꯅꯦ ꯈꯪꯕ꯭ꯔꯥ ꯃꯣꯏꯖꯨ ꯑꯍꯥ ꯍꯥ ꯃꯁꯛꯇꯣ ꯎꯝ ꯑꯥ ꯉꯥ ꯑꯗꯨ ꯉꯧꯕ ꯊꯤ ꯉꯧꯋꯦ ꯃꯣꯏꯗꯣ ꯈꯪꯕ꯭ꯔꯥ ꯍꯧꯖꯤꯛꯀꯤ ꯑꯗꯨꯃꯥꯏꯅ ꯃꯁꯛ ꯆꯞ ꯃꯥꯟꯅꯩ ꯍꯥꯏꯁꯤꯗꯗꯤ ꯑꯗꯨꯒꯤ ꯀꯩꯅꯣꯗꯣ ꯏꯆꯥ ꯅꯨꯨꯄꯤꯗꯣ ꯑꯗꯨꯒ ꯃꯁꯛ ꯆꯞ ꯃꯥꯟꯅꯩ ꯃꯥ ꯃꯁꯛ ꯅꯨꯡꯁꯤꯌꯦ ꯃꯣꯏ ꯑꯅꯝꯕꯅ ꯀꯨꯆꯨ ꯂꯣꯏ ꯐꯖꯩꯌꯦ ꯀꯩ ꯆꯥꯕꯅꯣ ꯑꯍꯥ ꯍꯥ ꯍꯥ ꯀꯩ ꯆꯥꯈꯤꯕꯅꯣ ꯑꯉꯥꯡ ꯃꯤꯔꯣꯟꯕꯗ
ꯑꯍꯥ ꯍꯥ ꯍꯥ ꯍꯥ ꯑꯁ ꯈꯪꯗꯦꯗ ꯃꯥꯏꯔꯦꯟꯗꯤ ꯃꯌꯥꯝ ꯐꯖꯅ ꯆꯥꯏ ꯑꯩꯗꯤꯅꯦ ꯑꯩꯗꯤ ꯃꯥꯏꯔꯦꯟ ꯄꯥꯝꯃꯒ ꯑꯗꯨꯒ ꯑꯥ ꯍꯥ ꯍꯥ ꯍꯥ ꯍꯥ ꯃꯣꯏꯅ ꯋꯤꯟꯇꯔꯗ ꯃꯥꯏꯔꯦꯟ ꯋꯤꯟꯇꯔꯒꯤ ꯃꯥꯏꯔꯦꯟꯗꯣ
ꯑꯥꯎ
ꯑꯗꯣ ꯏꯆꯦꯅ ꯑꯩꯒꯤ ꯅꯨꯄꯥꯒꯤ ꯃꯆꯦ ꯏꯆꯦꯅ ꯊꯥꯕ ꯑꯗꯨꯒꯤ ꯃꯥꯅ ꯊꯥꯕꯒꯤ ꯌꯣꯟꯕ ꯌꯥꯗꯕꯁꯤꯡꯗ ꯃꯥꯅ ꯑꯗꯨꯝ ꯊꯥꯔꯛꯑꯦ ꯈꯣꯡꯗ꯭ꯔꯨꯝꯒ ꯑꯗꯨ ꯑꯅꯤꯗ ꯑꯗꯨꯝ ꯐꯖꯅ ꯆꯥꯈ꯭ꯔꯦ ꯆꯝꯐꯨꯠ ꯑꯃꯨꯛ ꯑꯗꯨ
ꯑꯥ ꯉꯥꯜ ꯉꯥꯜꯂꯒ ꯆꯥꯕꯤ ꯑꯃꯨꯛ
ꯍꯣꯏ
ꯑꯗꯨꯅ ꯑꯣꯏꯔꯝꯃꯅꯤ ꯀꯨꯆꯨ ꯑꯉꯥꯡ ꯀꯨꯆꯨ ꯐꯖꯩꯗ ꯑꯗꯨꯗꯅꯦ ꯁꯛ ꯅꯨꯡꯁꯤꯕꯥꯋꯥꯟꯗ
ꯆꯥꯎꯔꯥ ꯆꯥꯎꯔꯥ ꯅ ꯃꯨꯔꯛꯈ꯭ꯔꯦ ꯃꯥꯖꯦ ꯀꯔꯤꯒꯤꯔ ꯈꯪꯗꯦ
ꯋꯦꯗꯔꯅꯅꯦ ꯋꯦꯗꯔꯅ ꯋꯦꯗꯔꯅꯅꯦ ꯑꯃꯨꯛ ꯂꯥꯛꯈꯤꯅꯤꯌꯦ ꯃꯁꯥꯒꯤ ꯀꯨꯆꯨ ꯑꯃꯨꯛ ꯂꯥꯛꯈꯤꯅꯤ ꯄꯤꯛꯏꯉꯥꯏꯗ ꯄꯣꯛꯂꯛꯄꯗ ꯃꯨꯗꯕꯅꯤꯅꯀꯣ ꯑꯁꯦꯡ ꯑꯁꯦꯡꯕ ꯀꯨꯆꯨ ꯍꯜꯂꯛꯈꯤꯅꯤ ꯍꯧꯖꯤꯛꯅ ꯑꯃꯨꯛ ꯃꯈꯨꯠ ꯌꯥꯎꯋꯤꯗꯅ
ꯍꯣꯏ ꯑꯩ ꯀꯩꯅꯣ ꯇꯧꯔꯁꯨ ꯌꯥꯗꯦ ꯅꯨꯡꯁꯥꯗ ꯁꯥꯟꯅꯒꯅꯁꯨ ꯌꯥꯗꯦ ꯑꯩ ꯑꯩꯅ ꯇꯧꯔꯒ
ꯃ ꯐꯨ ꯐꯨꯒ ꯐꯨꯕꯔꯣ ꯑꯉꯥꯡꯗꯣ ꯁꯥꯎꯔꯛꯄ ꯃꯇꯝꯗ
ꯍꯔ ꯐꯨꯕꯗꯤ ꯐꯨꯅꯤꯡꯉꯦ ꯑꯗꯨ ꯐꯨꯅꯤꯡꯉꯥꯏ ꯈꯔ ꯄꯤꯛꯂꯤꯕꯒꯤ
ꯐꯨꯗꯣꯏꯅꯦꯌꯣ ꯍꯦꯜꯂꯛꯑꯗꯤ ꯌꯥꯝꯅ ꯌꯥꯝ ꯍꯦꯟꯗ ꯍꯦꯟꯖꯤꯜꯂꯛꯑꯗꯤꯒꯌꯣ ꯅꯣꯛꯅꯤꯡꯕꯅꯤꯗ ꯑꯉꯥꯡꯁꯦ ꯑꯗꯨꯃꯥꯏꯒ ꯇꯧꯔꯛꯄ ꯇꯥꯏꯃꯤꯡꯗꯣ ꯌꯥꯝꯅ ꯈꯪꯉꯕ꯭ꯔꯥ ꯍꯥꯏꯗꯤ ꯐꯥꯒꯤ ꯌꯥꯝ ꯇꯥꯕꯅꯦꯕ ꯃꯣꯏꯅ ꯇꯧꯕ ꯑꯦꯛꯇꯤꯡꯗꯣ ꯖꯒꯣꯏꯒ ꯁꯥꯕꯤ ꯈꯣꯠꯄꯤꯒ ꯇꯧ
ꯇꯧꯋꯦ ꯃꯔꯛ ꯃꯔꯛꯗ ꯊꯤ ꯖꯒꯣꯏ ꯁꯥꯔꯛꯑꯦ ꯑꯗꯣ ꯃꯤ ꯗꯥꯟꯁ ꯇꯧꯕ ꯎꯔꯗꯤ ꯑꯗꯨꯝ ꯇꯧꯋꯦ ꯍꯩꯇ ꯍꯩꯕꯨꯗꯤ ꯍꯩꯇꯕ
ꯑꯥ ꯑꯗꯨ ꯃꯤ ꯃꯇꯧ ꯇꯝꯕꯗꯣ
ꯃꯈꯣꯡ ꯍꯥꯏ
ꯎꯝ ꯁꯤꯁ ꯑꯉꯥꯡ ꯂꯩꯕꯕꯁꯤ ꯀꯩꯅꯣꯅꯦꯕ ꯄꯨꯔꯛ ꯑ ꯑ ꯐꯤꯂꯝꯒꯨꯝꯕꯅꯦ ꯃꯣꯏ ꯀꯨꯝꯍꯩꯩꯅ ꯌꯦꯡꯉꯀꯥꯟꯗ ꯅꯨꯡꯉꯥꯏꯗꯣꯏꯁꯦ ꯑꯍꯟꯁꯤꯡꯁꯤꯅ
ꯎꯝ ꯑꯥꯏ
ꯅꯨꯡꯁꯤꯌꯦ ꯃꯁꯛꯇꯨꯁꯨ ꯑꯗꯨꯝ ꯌꯦꯡꯕꯗ ꯀꯩꯅꯣ ꯇꯧꯋꯦ ꯌꯥꯝꯅ ꯁꯤꯠ ꯇꯥꯟꯕꯗꯣ ꯑꯣꯏꯌꯦꯕ ꯂꯪꯉꯀꯥꯟꯗ ꯃꯁꯛ ꯀ ꯀꯨꯆꯨ ꯀꯨꯃꯦꯟ ꯐꯖꯩꯌꯦꯕ
ꯎꯝ
ꯎꯝ ꯁꯥꯏꯗ ꯃꯣꯏꯔꯥꯡ ꯂꯥꯛꯀꯥꯟꯗ ꯍꯩꯔꯛꯑꯣꯍꯦ